ꯍꯜꯂꯣ ꯎꯝ ꯇꯥꯕ꯭ꯔꯣ ꯤꯂꯤꯣ ꯕꯦꯡ ꯃ ꯏꯌꯣ ꯍꯥꯏꯔꯒ
ꯆꯥꯛ ꯆꯥꯔꯕꯣ
ꯀꯔꯤꯒꯤ ꯆꯥꯛꯅꯣꯗ ꯑꯃꯨꯛ ꯇꯨꯝꯒꯦ ꯇꯧꯋꯦꯈꯣꯏꯒꯤ
ꯑ ꯁꯨꯃꯥꯏꯅ ꯇꯥꯎꯍꯧꯕ ꯌꯥꯔꯦ ꯅꯣꯏ ꯑꯉꯥꯡ ꯑꯣꯏꯔꯒ ꯀꯣ
ꯑꯁꯥꯏꯕꯒꯤ ꯌꯥꯝ ꯋꯥꯔꯦ ꯍꯥꯏꯅꯁꯤꯀꯣ
ꯍꯥ ꯅꯪꯗꯤ ꯋꯥꯕ ꯉꯥꯛꯇꯅꯦꯗ ꯑꯃꯨꯛ ꯇꯥꯎꯋꯦ ꯋꯥꯏꯑꯦ ꯑꯃꯨꯛ ꯇꯥꯎꯋꯦ ꯋꯥꯏꯑꯦ ꯌꯥꯥꯗꯕ꯭ꯔꯣ ꯅꯈ ꯇꯗꯦ ꯀꯔꯤꯒꯔ ꯇꯥꯄꯣ